ꯍꯜꯂꯣ
ꯍꯂꯣ
ꯀꯔꯤ ꯇꯧꯔꯤꯅꯣ ꯀꯩ ꯇꯧꯔꯤꯅꯣꯕ ꯎꯝ ꯎꯝ ꯀꯩꯅꯣ ꯍꯨꯔꯥꯜꯂꯒ ꯆꯥꯕ
ꯀꯩꯁꯨ ꯍꯔꯦꯗ
ꯌꯨꯝꯗ ꯀꯤꯠꯆꯟꯗ ꯆꯪꯉꯒ ꯀꯔꯤ ꯀꯔꯤ ꯍꯨꯔꯥꯜꯂꯒ ꯇꯥꯔꯤꯅꯣ ꯅ ꯑꯩ ꯈꯪꯉꯦ ꯎꯋꯦꯗ
ꯆꯥꯛ ꯆꯥꯠꯇꯣꯛꯇ ꯉꯥꯏꯔꯤꯗ ꯀꯩ ꯍꯨꯔꯥꯂꯒ ꯆꯥꯒꯗꯣꯏꯅꯤ
ꯍꯩ ꯍꯩ ꯍꯨꯔꯥꯜꯂꯒ ꯅꯪ ꯆꯥꯔꯤꯗꯨꯣ ꯑꯩ ꯈꯪꯉꯦꯗ
ꯀꯗꯥꯥ ꯍꯥꯏꯔꯤ ꯏꯅ ꯍꯥꯏꯗꯤ ꯍꯩ ꯃꯍꯩ ꯆꯥꯕ ꯍꯩꯇꯦ
ꯑꯁꯦꯡꯕꯩꯅꯦ ꯅꯆꯤꯟ ꯊꯤꯒꯅꯨꯀꯣ ꯅ ꯍꯥ
ꯆꯥꯗꯤꯌꯦ ꯌꯨꯝꯗ ꯔꯨꯝꯗ ꯂꯩ ꯐꯃꯨꯡꯗꯒꯤ ꯂꯊꯣꯛꯇꯦ
ꯍꯦ ꯀꯥꯏ ꯆꯠꯇꯣꯏꯅꯣ
ꯍꯌꯦꯡꯁꯦ ꯀꯌꯥ ꯆꯠꯇꯣꯏꯅꯣ ꯈꯪꯗꯦꯅꯦ
ꯅꯣꯏꯁꯦ ꯊꯕꯛ ꯌꯦꯡꯕꯤꯟꯕ ꯃꯥ
ꯊꯕꯛ ꯆꯤꯟꯗꯦꯗ ꯃꯤꯔꯦꯝ ꯑꯣꯏꯕꯒꯤ ꯆꯠꯅꯤꯡꯉꯥꯏ ꯂꯩꯇꯕꯅꯤꯅꯦ
ꯑꯥ
ꯎꯝ ꯅꯪꯒꯤ ꯐꯣꯟ ꯅꯦꯠꯋꯔꯛ ꯇꯣ ꯌꯥꯝ ꯁꯞꯄꯤꯌꯦ
ꯑꯗꯨ
ꯅꯪꯒꯤ ꯐꯣꯟ ꯅꯦꯠꯋꯥꯛꯛꯇꯨ ꯀꯩꯅꯣ ꯇꯧꯕꯋ ꯃ ꯔꯥꯇ꯭ꯔꯤꯔꯤꯕꯣ ꯎꯝ
ꯑꯣꯐ ꯇꯔꯣ
ꯇꯥꯔꯦ ꯇꯥꯔꯦ ꯏꯗꯤꯀꯦ
ꯁꯤꯦꯡꯉꯕꯣ
ꯁꯦꯡꯉꯤ ꯄꯨꯔꯥ ꯄꯨꯛꯆꯦꯡ ꯁꯦꯡꯉꯤ ꯃꯤꯇꯩ ꯄꯨꯛꯁꯦꯡ
ꯍꯦ ꯃꯜꯦꯗꯟ ꯅꯪꯁꯨ
ꯎꯝ ꯆꯗꯅ
ꯅꯨꯡꯉꯥꯏꯇꯔꯦ ꯍꯥꯏꯔꯣ
ꯅꯨꯡꯉꯥꯏꯌꯦ ꯀꯃꯥꯏꯅ ꯅꯨꯡꯉꯥꯏꯔꯨꯗꯣꯏꯅꯣ ꯅꯪ ꯈꯨꯟꯖꯦꯜ ꯇꯥꯕꯁꯤꯗꯤ ꯃꯣꯟꯗꯥ ꯑꯃ ꯇꯧꯣꯛꯇꯝ ꯖꯦꯃ
ꯅꯨꯡꯉꯥꯏꯔꯝꯒꯅꯤꯗ ꯑꯗꯣ ꯋꯥꯔꯤ ꯂꯤꯕꯤꯌꯣ
ꯀꯩ ꯋꯥꯔꯤ ꯋꯥꯔꯤ ꯏꯕꯤꯁꯤꯦ
ꯍꯥꯝ
ꯀꯩ ꯋꯥꯔꯤ ꯂꯤꯁꯤꯒꯦ ꯅꯪꯅ ꯅꯪ ꯅꯃꯥꯟꯅꯕꯤ ꯑꯃ ꯊꯦꯝꯕꯤꯅꯤ ꯍꯥꯏꯗꯅ
ꯂꯣꯏꯈ꯭ꯔꯦ ꯂꯣꯏꯈ꯭ꯔꯦ ꯑꯗꯨꯒꯤ ꯋꯥꯔꯤꯗꯤ ꯁꯦꯝꯕꯤꯔꯨꯒꯦ ꯂꯣꯏꯔꯦꯗꯅ
ꯑꯗꯨ ꯃꯇꯨꯡꯗ ꯑꯗꯨ ꯃꯔꯤ ꯃꯈꯥ ꯇꯥꯔꯛꯇꯣꯏꯅꯤ ꯀꯩꯅꯣ ꯅꯪꯗꯤ ꯋꯥꯔꯤ ꯃꯈꯥ ꯇꯥꯗꯅꯕ ꯑꯗꯨ ꯑꯗꯨꯗꯗꯤ ꯀꯩ ꯋꯥꯔꯤꯗꯤ ꯁꯤꯒꯦ ꯅꯪ ꯍꯥꯏꯔꯣ ꯃꯥ ꯑꯄꯥꯝꯕ ꯀꯩ ꯋꯥꯔꯤ ꯍꯧꯔꯛꯎꯒ
ꯍꯣꯏ ꯅꯪꯅ ꯍꯥꯏꯒꯗꯕꯅꯤ ꯀꯔꯤꯅꯣ ꯅꯪꯒꯤ ꯄꯨꯟꯁꯤꯒꯤ ꯋꯥꯔꯤ ꯂꯤꯕꯤꯌꯣ ꯑꯗꯨꯗꯤ ꯇꯥꯅꯤꯡꯉꯦ ꯑꯩꯁꯨ ꯂꯤꯕꯤꯒꯦ ꯅꯪ ꯂꯣꯏꯔꯒ
ꯄꯨꯟꯁꯤꯁꯦ ꯄꯣꯛꯂꯛꯑꯦ ꯄꯣꯛꯔꯛꯄꯗꯒꯤ ꯍꯤꯡꯉꯛꯑꯦ ꯃꯦꯀꯞ ꯊꯣꯛꯄꯗ ꯒ꯭ꯌꯥꯟ ꯇꯥꯔꯛꯄꯗ ꯂꯥꯏꯔꯤꯛ ꯇꯝꯃ ꯂꯩꯔꯝꯃꯦ ꯑꯗꯨ ꯂꯥꯏꯔꯤꯛ ꯇꯝꯃꯒ꯫ ꯀ꯭ꯂꯥꯁꯁꯦ ꯇꯔꯥ ꯇꯔ꯭ꯥꯢꯟꯊꯣꯢ ꯐꯥꯎ ꯇꯔꯥ ꯐꯥꯎꯗꯤ ꯈꯔ ꯐꯔꯝꯃꯦ ꯇꯔꯥꯅꯤꯊꯣꯏ ꯐꯥꯎꯗꯤ ꯃꯩ ꯇꯥꯔꯒ ꯍꯦꯔꯣ ꯁꯥꯔꯦ꯫ ꯒ꯭ꯔꯦꯖꯨꯋꯦꯠ ꯃꯩ ꯇꯥꯔꯝꯃꯦ ꯑꯗꯨꯒ ꯍꯧꯖꯤꯛ ꯎꯝ꯫ ꯑꯗꯨ ꯂꯣꯏꯔꯒ ꯀꯝꯄ꯭ꯌꯨꯇꯔ ꯀ꯭ꯂꯥꯁ ꯈꯔ ꯆꯠꯂꯝꯃꯦ꯫
ꯑꯥ꯫
ꯀꯣꯔꯁ ꯊꯥ ꯇꯔꯨꯛꯀꯤ ꯑꯗꯨ ꯂꯣꯏꯔꯦ꯫ ꯑꯗꯨ ꯁꯥꯔꯇꯤꯐꯤꯀꯦꯠ ꯄꯥꯏꯔꯒ ꯆꯨꯞꯂꯤ ꯁꯥꯔ ꯂꯩꯔꯤꯁꯤꯅꯤ꯫ ꯁꯥꯔꯇꯤꯐꯤꯀꯦꯠꯇꯤ ꯄꯥꯏꯔꯦ ꯑꯗꯨꯕꯨ ꯃꯤꯔꯦꯟꯇꯥ ꯂꯩꯔꯦ ꯀꯩꯝ ꯇꯧ ꯌꯥꯗ꯭ꯔꯦ ꯑꯗꯨꯅ ꯍꯧꯖꯤꯛ ꯐꯖꯅ ꯌꯨꯝꯗ ꯍꯥꯥ
ꯀꯩꯅꯣꯕ ꯌꯥꯗꯕꯅꯣꯕ
ꯀꯩ ꯍꯥꯏꯥꯏꯅ
ꯊꯕꯛ ꯑꯃ ꯇꯧꯊꯣꯛꯑꯣꯅꯗꯣ
ꯊꯕꯛꯁꯦ ꯐꯪꯗꯕꯩꯅꯤꯅꯦ ꯂꯩꯁꯥꯕꯤ ꯐꯪꯗꯤ ꯅ
ꯅꯪꯕ ꯊꯤꯗꯥꯕꯩ ꯏꯅꯦ ꯊꯕꯛꯁꯨ ꯑꯃꯨꯛ ꯆꯨꯁ ꯇꯧꯔꯝꯒꯅꯤ ꯅꯪꯁꯦ ꯈꯜꯂꯝꯒꯅꯦꯕ
ꯊꯕꯛꯁꯤ ꯈꯟꯗꯦꯅꯦ ꯑꯐꯪ ꯑꯐꯪꯕ ꯇꯧꯔꯒꯦ ꯁꯤꯅꯤꯅꯦ ꯐꯪꯗꯕꯩꯁꯤꯅꯤꯅꯦ
ꯑꯃꯨꯛ ꯍꯦꯟꯅ ꯐꯕ ꯌꯦꯡꯅꯤꯡ ꯂꯧꯅꯤꯡꯕꯗꯣ ꯑꯗꯨꯝ ꯇꯧꯔꯝꯕꯅꯦ ꯅꯨꯄꯥꯁꯤꯡꯗꯣ꯫
ꯑꯁ ꯅꯠꯇꯦꯗ ꯅꯠꯇꯦ ꯅꯠꯇꯦ ꯑꯁ ꯅꯠꯇꯦ ꯅꯠꯇꯦ ꯅ ꯑꯗꯨꯗꯤ ꯈꯜꯂꯨ ꯔꯅꯨ ꯑꯩꯗꯤ ꯍꯦꯛꯇ ꯑꯔꯥꯛꯄ ꯑꯐꯪꯕ ꯍꯦꯛꯇ ꯇꯧꯔꯒꯦꯅ ꯉꯥꯏ ꯂꯩꯔꯕꯅꯦ꯫ ꯁꯔꯀꯥꯔꯒꯤ ꯊꯕꯛꯁꯦ ꯑꯗꯨ ꯏꯐꯪꯗ ꯐꯪꯗꯕ꯫
ꯍꯥ ꯍꯥ ꯐꯔꯦ ꯐꯔꯦ ꯑꯗꯨꯗꯤ ꯁꯨꯃꯥꯏꯅ ꯈꯜꯂꯨꯔꯗꯤ ꯐꯪꯕꯁꯨ ꯑꯣꯏꯔꯁꯅꯨ꯫
ꯍꯧꯖꯤꯛ ꯄꯥꯈꯪ ꯑꯣꯏꯔꯤꯉꯩꯗ ꯇꯧꯍꯧꯗ꯭ꯔꯗꯤ ꯕꯦꯔꯥ ꯀꯥꯔꯅꯦꯕꯀꯣ꯫ ꯊꯕꯛꯁꯦ ꯁꯤꯒꯤ ꯇꯧꯕꯗꯗꯤ ꯅꯨꯄꯤ ꯐꯪꯉꯔꯣꯏꯕ꯫ ꯃꯊꯥ ꯁꯥꯕꯅ ꯌꯥꯗ꯭ꯔꯝꯅꯦ꯫ ꯇꯨꯝꯃꯒ ꯌꯥꯗ꯭ꯔꯦ ꯍꯦ ꯎꯝ ꯅꯪꯗꯤ ꯀꯩ ꯊꯕꯛ ꯇꯧꯒꯦ꯫
ꯀꯩ ꯍꯏꯕ꯫
ꯅꯪꯗꯤ ꯀꯔꯤ ꯀꯔꯤ ꯊꯕꯛ ꯇꯧꯒꯦ꯫ ꯍꯨꯝ꯫ ꯑꯁ ꯅꯪꯒꯤ ꯐꯣꯟꯖꯦ ꯑꯩꯒꯤ ꯅꯦꯠ ꯅꯦꯠꯋꯥꯛꯇꯤ ꯐꯩꯌꯦꯕ ꯅꯪꯒꯤꯗꯅ ꯑꯩꯒꯤꯗꯅ ꯈꯪꯗꯦ ꯅꯪꯒꯤ ꯈꯣꯟꯖꯦꯜꯁꯦ꯫ ꯏꯇꯥ ꯇꯥꯗꯦ ꯑꯩꯗꯤ ꯐꯖꯅ ꯇꯥꯏꯑꯌꯦꯕꯀꯣ ꯅꯪ ꯉꯥꯡꯕꯗ꯫ ꯃꯥꯏꯇꯦ ꯃꯨꯛꯇ꯫
ꯑꯣ ꯇꯥꯕ꯭ꯔꯣ ꯑꯩꯅ
ꯇꯥꯔꯦ ꯇꯥꯔꯦ꯫ ꯑꯃꯨꯛ ꯇꯥꯔꯦ꯫
ꯉꯖꯤ ꯑꯃꯨꯛ ꯁꯦꯡꯉꯤ꯫
ꯀꯩ ꯍꯥꯢꯕ꯫
ꯍꯧꯖꯤꯛꯇꯤ ꯁꯦꯡꯉꯦꯕ ꯅꯪꯒꯤ ꯐꯣꯟꯖꯤ ꯀꯩ ꯅꯦꯠꯋꯥꯛꯅꯣ ꯀꯩ ꯕꯦꯔꯥꯅꯤ
ꯅꯠꯇꯦꯕ ꯍꯧꯖꯤꯛꯇꯣ ꯃꯩ ꯃꯨꯠꯈꯤꯕꯗꯨꯒꯤꯅꯦ ꯍꯦ ꯍꯦ ꯑꯩꯒꯤꯗꯤ꯫
ꯎꯝ ꯃꯩꯗꯤꯖꯨꯀꯣ ꯕꯦꯔꯥꯅꯦ꯫
ꯃꯨꯗ꯭ꯔꯣ
ꯃꯨꯠꯇꯦꯗ ꯀꯥꯏꯗꯩ ꯃꯩ ꯃꯨꯠꯅꯣ꯫
ꯉꯁꯤꯁꯦ ꯁꯨꯃꯥꯏꯅ ꯑꯗꯨ ꯇꯧꯋꯦꯕꯀꯣ ꯑꯗꯨꯝ ꯃꯨꯠꯂꯒ ꯑꯃꯨꯛ ꯂꯥꯛꯑꯦ ꯑꯃꯨꯛ ꯃꯨꯠꯂꯒ ꯑꯗꯨꯝ ꯂꯥꯛꯑꯦꯕ ꯀꯩꯒꯤꯅꯣ ꯈꯪꯗ꯭ꯦ ꯑꯩꯁꯨ
ꯎꯝ ꯅꯪꯗꯤ ꯍꯌꯦꯡ ꯀꯩꯀꯩ ꯊꯕꯛ ꯂꯩꯒꯦ ꯀꯣꯏ ꯆꯠꯅꯤꯡꯉꯥꯏꯒ ꯂꯩꯕꯔꫭ
ꯍꯥꯌꯦꯡ ꯏꯁꯀ꯭ꯋꯥꯔ ꯆꯠꯄ ꯐꯪꯗꯦꯔ ꯑꯩꯈꯣꯏꯒꯤ ꯁꯥꯇ꯭ꯔꯅꯤꯅ
ꯎꯝ ꯁꯥꯇ꯭ꯔꯗꯨꯅꯤꯅꯦ ꯅꯨꯡꯉꯥꯏꯍꯧꯔꯤꯁꯦ
ꯏꯁ ꯀꯗꯥꯏꯒꯤ ꯅꯨꯡꯉꯥꯏ
ꯁꯥꯇ꯭ꯔ ꯑꯣꯏꯔꯤꯉꯩꯗꯅꯦ ꯅꯨꯡꯉꯥꯏꯍꯧꯔꯤꯁꯦ꯫ ꯈꯣꯏꯗꯤ ꯁꯥꯇ꯭ꯔ ꯑꯣꯏꯔꯤꯉꯩꯗ ꯈꯨꯅꯨꯡ ꯅꯨꯡꯉꯥꯏꯒꯤꯌꯦ꯫
ꯅꯣꯏ ꯅꯨꯄꯥꯒ ꯑꯩꯈꯣꯏ ꯅꯨꯄꯤꯒ ꯇꯣꯡꯉꯥꯜꯂꯤꯅꯦ꯫
ꯑꯁ ꯅꯨꯄꯤ ꯑꯣꯢꯔ ꯑꯣꯏꯔꯁꯨ ꯑꯩꯁꯨ ꯏꯃꯥ ꯏꯁꯨꯡ ꯏꯃꯥꯟꯅꯕꯤ ꯂꯣꯏꯅꯔꯛꯏꯅꯦ ꯀꯣꯂꯦꯖ ꯀꯥꯕꯗ꯫ ꯑꯗꯨꯗ ꯃꯣꯏꯁꯨ ꯁꯥꯇ꯭ꯔꯤ ꯉꯥꯛꯇꯗꯤ ꯃꯣꯏꯁꯨ ꯑꯗꯨꯝ ꯆꯠꯂꯤꯅ ꯑꯩꯈꯣꯏ ꯇꯨꯡ ꯀꯣꯢꯏꯟ ꯏꯟꯅꯔꯛꯏꯅ꯫
ꯑꯥ꯫ ꯀꯣꯏꯕ ꯆꯠꯄꯁꯨ ꯐꯪꯗꯦ ꯑꯈꯣꯏꯗꯤ ꯀꯗꯥꯏꯗ ꯆꯠꯂꯨꯒꯅꯤ꯫
ꯂꯥꯛꯆꯔꯒꯦ ꯃꯅꯥꯛꯇ ꯀꯣꯏꯅꯕ ꯄꯨꯕꯤꯅꯕ ꯀꯩ ꯂꯝ ꯆꯠꯅꯤꯡꯒꯦ ꯍꯥꯏꯔꯛꯂꯨ ꯃꯕꯦꯝꯃ ꯁꯅꯥ ꯏꯕꯦ‌ꯝꯃ
ꯈꯪꯗꯦ ꯈꯪꯗꯦ ꯍꯧꯖꯤꯛꯇꯤ ꯑꯩꯁꯨ
ꯅꯪ ꯐꯟꯗꯣ ꯚꯥꯛꯁꯥꯏꯂꯦꯟ ꯊꯝꯒꯣꯕ ꯉꯥꯛ ꯉꯥꯛ ꯉꯥꯛꯇ
ꯇꯥꯄꯔꯅꯪ
ꯇꯥꯏꯌꯦ ꯚꯥꯠ ꯚꯥꯠ ꯚꯥꯏꯚꯔꯦꯠ ꯃꯥꯏꯠꯀꯣꯜ ꯂꯥꯛꯇꯅ ꯇꯥꯅꯤꯟꯗꯗꯅ
ꯍꯣꯏ ꯍꯣꯏ ꯍꯣꯏ
ꯍꯔꫭꯒ ꯊꯅꯔꯤꯔꯣ ꯍꯔꯣꯒ ꯄꯥꯎ ꯐꯥꯎꯅꯔꯤꯔꫭ ꯍꯥꯏ ꯋꯥ ꯅꯤꯗ
ꯑꯁ ꯂꯥꯏꯇꯔꯦ ꯅꯪ ꯂꯩꯔꯤ ꯁꯤꯗꯤ ꯑꯩꯒꯤꯗꯤ
ꯍꯥꯏ ꯋꯥꯅꯤꯗ
ꯀꯗꯥꯏꯗꯒꯤ ꯁꯥꯎꯗꯣꯏꯅꯣ ꯂꯩꯇꯕꯕꯨ ꯀꯃꯥꯏꯅ ꯇꯧꯗꯣꯏꯏꯕ
ꯎ ꯑꯣ
ꯑꯣ ꯀꯥꯏꯅꯦ
ꯍꯖꯦꯟ ꯂꯨ ꯁꯤꯅ ꯍꯧꯖꯤꯛꯀꯥꯟꯒꯤ ꯅꯨꯄꯤꯁꯤꯡꯁꯤꯅꯀꯣ ꯑꯋꯣꯏꯕ
ꯐꯪꯗꯌꯦ ꯁꯛ ꯊꯤ ꯃꯟꯕꯒꯤ ꯐꯪꯗ꯭ꯌꯦꯕ
ꯆꯤꯟꯊꯤꯕꯤ
ꯑꯁꯦꯡꯕ ꯍꯥꯏꯔꯒ ꯅꯪꯁꯨ ꯇꯥꯎꯍꯣ ꯊꯥꯖꯧ ꯀꯗꯥꯏꯗꯒꯤ ꯅꯪꯁꯨ ꯏꯁꯦꯡꯅ ꯍꯥꯏꯔꯒ ꯑꯥ
ꯎꯝ
ꯆꯩ ꯂꯥꯛꯀꯅꯤ ꯅꯪ
ꯑꯁ ꯐꯨꯕꯤꯑꫭ ꯅꯪꯅ ꯆꯩꯗꯨꯅꯤ ꯉꯥꯏ ꯂꯩꯔꯤꯁꯦ
ꯎꯝ ꯑꯍꯥꯟꯕ ꯆꯥꯔꯒꯅ ꯑꯃꯨꯛ ꯍꯧꯒꯠꯄ ꯉꯝꯃꯔꯣꯏꯀꯣ
ꯈꯪꯖꯔꯒꯦ ꯅꯪꯒꯤ ꯆꯩꯅꯥꯗꯣ ꯀꯥꯏꯅꯀꯣ
ꯗꯥꯏꯂꯣꯛꯇ ꯑꯖꯔꯅꯦ
ꯎꯝ ꯏꯌꯥ ꯌꯥꯗ꯭ꯔꯦꯕꯣ
ꯌꯥꯏꯑꯦꯕ ꯑꯗꯨꯅꯦ
ꯅꯪ ꯅꯪꯕꯨ ꯅꯨꯡꯁꯤꯃꯟꯕꯒꯤ ꯁꯨꯝꯍꯠ ꯋꯥꯇꯥ ꯈꯟꯕꯗ ꯑꯋꯥꯕ ꯑꯃ ꯑꯣꯏꯔꯦ ꯑꯩꯁꯦ
ꯑꯁ ꯗꯧꯔꯥꯃꯅꯤ ꯍ ꯅꯪꯗꯣ
ꯅꯪ ꯅꯪꯒꯤ ꯊꯃꯣꯏ ꯍꯨꯅꯕ ꯈꯟꯕꯗꯀꯣ ꯑꯋꯥꯕ ꯑꯃ ꯑꯣꯏꯔꯦ
ꯑꯣꯏꯔꯝꯒꯅꯤ ꯑꯣꯏꯔꯝꯒꯅꯤ ꯁꯦꯡꯅ ꯑꯣꯏꯔꯝꯒꯅꯤ
ꯎꯝ
ꯑꯩꯁꯨ ꯈꯜꯂꯒ ꯇꯨꯝꯕ ꯌꯥꯔꯔꯣꯏ ꯉꯁꯤꯗꯣ
ꯎꯝ ꯅꯃꯪꯗ ꯂꯥꯛꯀꯦꯀꯣ ꯊꯦꯡꯅꯁꯦ
ꯍꯣꯏ ꯂꯥꯛꯑꯣ ꯂꯥꯛꯑꯣ
ꯑꯗꯨꯒ ꯂꯥꯅ ꯌꯦꯡꯉꯁꯦ
ꯎꯝ
ꯑꯗ ꯏꯕꯥꯅꯤ ꯃꯠꯀꯤ ꯑꯦꯛꯁꯤꯗꯦꯟ ꯍꯥꯟꯅ ꯀꯧꯊꯠꯆꯩ
ꯁꯦ ꯋꯥꯗꯤꯀꫭ ꯐꯖꯔꯦ
ꯁ ꯏꯁꯥ ꯏꯁꯥ ꯎꯅꯗ꯭ꯔꯤꯉꯩꯗꯀꯣ ꯌꯥꯝ ꯂꯥꯞꯅꯀꯣ ꯃꯤꯠꯇꯒꯤ ꯍꯥꯟꯅ ꯌꯧꯍꯟꯖꯕꯀꯣ ꯑꯗꯨꯒ ꯂꯝꯕꯤꯗ ꯇꯪꯈꯥꯏ ꯌꯥꯎꯕꯗ ꯗꯦꯟ ꯌꯥꯎꯅ ꯑꯦꯛꯁꯤꯗꯦꯟ ꯇꯧꯍꯥꯡꯁꯦ
ꯍꯣꯏ ꯌꯥꯏꯅꯦ ꯑꯩꯗꯤ ꯀꯩꯁꯨ ꯀꯥꯏꯗꯦꯅꯦ ꯅꯪꯕꯨꯗꯤꯅꯦ ꯍꯣꯏꯅꯦꯕ ꯅꯪꯅ ꯉꯝꯃꯔꯣꯏꯗꯣ ꯍꯣꯔꯦꯟ
ꯑꯗꯨꯕꯨꯅꯦ ꯅꯨꯡꯁꯤꯕꯁꯤ ꯌꯥꯝꯅ ꯂꯥꯏ ꯇꯧꯂꯩꯔꯖ꯭ꯠꯂꫭ
ꯉꯝꯁꯨ ꯉꯝꯗꯅ ꯃꯤꯕꯨ ꯇꯧꯔꯨꯅꯨꯀꯣ
ꯍꯦꯔꯥ ꯑꯗꯨꯃꯥꯏ ꯍꯥꯏꯅꯨ ꯍꯦ ꯉꯝꯅꯤ ꯀꯃꯥꯏꯅ ꯉꯝꯃꯣꯏꯗꯣꯏꯅꯣ ꯅꯨꯄꯥ ꯍꯥꯏꯁꯤ ꯉꯝꯒꯗꯕꯅꯤ
ꯐꯩꯅꯦ ꯁꯨꯃꯥꯏꯅ ꯈꯜꯂꯗꯤ ꯀꯩꯁꯨꯨ ꯍꯥꯏꯅꯤꯡꯉꯥꯏ ꯂꯩꯇ꯭ꯔꯦ
ꯀꯩꯕ
ꯂꯩꯔꯤ ꯂꯩꯔꯝꯗꯔꯗꯤ ꯑꯣꯏ
ꯀꯩ ꯍꯥꯏꯅꯣ ꯅꯪ
ꯀꯩꯁꯨ ꯍꯥꯏꯗꯦꯗ
ꯍꯥꯏꯔꯒ ꯍꯥꯏꯗꯦ ꯍꯥꯏꯕꯗꯤ ꯌꯥꯗꯦ ꯑꯁ ꯑꯩꯁꯨ ꯌꯥꯝ ꯅꯨꯡꯁꯤꯔ ꯂꯩꯕꯅꯦ ꯅꯪꯕꯨ
ꯑꯣ ꯑꯁ ꯑꯗꯨꯗꯤ ꯄꯣꯈꯥꯏꯔꯅꯤ ꯇꯨꯝꯕ ꯌꯥꯔꯔꯣꯏ
ꯑꯗꯣ ꯑꯩ ꯁꯛꯎꯔꯒ ꯆꯦꯟꯁꯤ ꯆꯦꯜꯂꯛꯀꯅꯨꯀꯣ
ꯆꯦꯜꯅꯤꯉꯥꯏ ꯂꯩꯇꯦꯍꯦ ꯀꯗꯥꯏꯗꯩꯅꯣ ꯇꯨꯝꯐꯝ ꯂꯩꯔꯣꯏ ꯄꯟꯗꯨꯅ ꯈꯥꯈ꯭ꯔꯅꯤ ꯌꯥꯔꯣꯏ
ꯂꯣꯏꯔꯦ ꯂꯣꯏꯔꯦ
ꯅꯪꯕꯨ ꯀꯩ ꯗꯧꯁꯤ ꯍꯥꯏꯅꯣ ꯅꯪꯅ ꯆꯦꯜꯂꯔꯣꯏ ꯍꯥꯏꯔꯒ ꯆꯦꯜꯂꯛꯑꯗꯤ ꯀꯃꯥꯏꯅ ꯇꯧꯗꯣꯏꯕ ꯅꯪꯕꯨ
ꯅꯪꯒꯤ ꯄꯟꯅ ꯈꯥꯈ꯭ꯔꯕꯅꯤ ꯍꯥꯏꯔ ꯀꯃꯥꯏꯅ ꯑꯃꯨꯛ ꯆꯦꯡꯈꯤꯗꯣꯏꯅꯣ ꯅꯪꯕꯨ